ꯍꯜꯂꯣ
ꯀꯩꯗꯧꯔꯤ
ꯀꯔꯤꯁꯨ ꯇꯧꯗꯦ ꯅꯪ ꯀꯔꯤ ꯇꯧꯋꯦ
ꯑꯩꯖꯤ ꯍꯖꯤꯛ ꯃꯝ ꯇꯦꯔꯦꯁꯇ ꯍꯪꯆꯤꯠ ꯂꯥꯡꯉꯤꯌ‌ꯦ
ꯑꯣ ꯆꯥꯛ ꯆꯥꯥꯔꯕ꯭ꯔꯣ ꯅꯪ
ꯑꯩ ꯆꯛ ꯆꯥꯗ꯭ꯔꯤꯌꯦ ꯑꯗꯣ ꯑꯩꯗꯤ ꯐ꯭ꯔꯥꯏ ꯔꯥꯏꯁ ꯆꯥꯈ꯭ꯔꯦ ꯑꯗꯨꯅ ꯆꯥꯛ ꯆꯥꯔꯔꯣꯏ ꯅꯪꯗꯤ
ꯑꯣ ꯑꯩꯗꯤ ꯆꯥꯗꯔꯤ ꯑꯗꯨꯒꯖꯨ ꯁꯋꯥꯏꯗꯤ ꯍꯨꯖꯤꯛ ꯆꯥꯅꯤꯡꯗ꯭ꯔꯥ ꯑꯗꯨꯅ ꯁꯤꯗꯨ
ꯑꯣ ꯉꯁꯤ ꯅꯪ ꯆꯥꯛ ꯆꯥꯅꯤꯡꯗ꯭ꯔꯦ ꯍꯥ ꯍꯜꯂꯣ ꯍꯜꯂꯣ ꯑꯊꯤꯅꯦ ꯑꯊꯤꯅꯦ ꯍꯂꯣ ꯍꯜꯂꯣ ꯑꯊꯤꯅ‌ꯦ